ꯇꯥꯔꯕꯣ ꯑꯣ ꯑꯗꯨ ꯂꯣꯏꯔꯒꯅꯦ ꯅꯪꯗꯣ ꯂꯥꯏꯔꯤꯛ ꯇꯧꯊꯣꯛꯑꯣꯕ
ꯑꯁ ꯂꯥꯏꯔꯤꯛꯀ ꯇꯧꯅꯤꯡꯗꯦꯗ ꯂꯥꯏꯔꯤꯛꯄꯨ ꯀꯔꯤ ꯑꯣꯏꯔꯤꯒꯦ
ꯎꯁ ꯅꯃꯥꯅ ꯐꯨꯕꯤꯖꯅꯤ ꯅꯪ
ꯃ ꯑꯗ ꯃꯥꯗꯤ ꯀꯩ ꯑꯣꯏꯔꯤꯒꯦ
ꯎꯁ ꯏꯃꯥꯏ ꯄꯦꯝꯃ ꯀꯤꯕꯨꯨ ꯀꯤꯖꯩꯌꯦ ꯍꯣꯝ ꯋꯥꯀꯔꯀ ꯄꯤꯔꯛ
ꯏꯁ ꯎꯝ ꯅꯤꯡꯖꯡꯉꯛꯈꯤꯒꯦ ꯉꯥꯏ ꯍꯣꯏ ꯇꯥꯏꯝ ꯇꯦꯕꯜ ꯑꯝꯇ ꯌꯦꯡꯉꯨꯒꯦ ꯆꯤꯆꯦ
ꯍꯥꯎ
ꯅꯪ ꯉꯁꯤ ꯑꯃ ꯃꯅꯤꯡꯒꯤ ꯑꯈꯠꯄꯤꯗꯣ ꯈꯪꯕ꯭ꯔꯥ
ꯎꯝ
ꯈꯪꯕ꯭ꯔꯥꯕ
ꯍꯣꯏꯃꯤ
ꯑꯩ ꯃꯃꯤꯡꯗꯤ ꯄꯟꯗꯦꯀꯣ
ꯍꯣꯏ ꯍꯣꯏ ꯍꯣꯏ ꯍꯣꯏ
ꯑꯣꯏꯃꯥ ꯆꯨꯝ ꯄꯥꯞ ꯑꯁ ꯀꯥꯎꯋꯦꯍꯦ ꯍꯦꯜꯂꯣ
ꯇꯥꯏꯅꯦ ꯇꯥꯏꯅꯦ
ꯑꯁꯤꯒꯤ ꯃꯅꯤꯡꯒꯤ ꯑꯈꯠꯄꯤꯒꯤ ꯑꯣꯏꯕ ꯃꯔꯝꯗ ꯋꯥꯔꯤ ꯁꯥꯟꯅꯁꯤꯔꯥ
ꯌꯥꯔꯦ ꯇꯥꯅꯤꯡꯗꯦ ꯑꯩ ꯈꯪꯗꯦ ꯑꯩ ꯆꯨꯝꯅꯒꯤ ꯆꯨꯝꯅꯒꯤ ꯋꯥ ꯁ ꯅꯣꯏ ꯐ꯭ꯔꯦꯟꯒꯤ ꯋꯥꯔꯤ ꯂꯤꯔꯛꯑꯣ ꯃꯃꯤꯡ ꯄꯟꯗꯕꯤꯗ
ꯁꯤ ꯑꯥ ꯑꯈꯠꯄꯤ ꯑꯅꯤ ꯂꯩꯕꯀꯣ
ꯎꯝ
ꯑꯃꯅ ꯑꯦꯅ ꯍꯧꯋꯦ
ꯎꯝ
ꯃꯗꯣ ꯃꯃꯤꯡꯗꯨ ꯏꯁꯄꯦꯂꯤꯡꯗꯤ ꯍꯥꯏꯕ ꯌꯥꯕ ꯅꯠꯇ꯭ꯔꯣ ꯑꯁ ꯈꯪꯉꯕ꯭ꯔꯥ ꯃꯒ ꯑꯃ ꯑꯁꯤ ꯃꯃꯥꯡꯒꯤ ꯑꯈꯠ ꯄꯤ ꯑꯦꯝꯅ ꯍꯧꯕꯗꯣ
ꯎꯝ
ꯃꯣꯏ ꯑꯅꯤꯁꯦ ꯕꯤ ꯑꯦꯐ ꯂꯩ
ꯎꯝ ꯍꯝ ꯈꯪꯉꯦ ꯑꯗꯨꯕꯨꯗꯤ ꯑꯩꯁꯨ
ꯀ꯭ꯂꯥꯁ ꯀꯌꯥꯗꯩꯅꯣ ꯍꯥꯏ꯬꯬꯬꯬ꯌꯨꯅꯦ ꯃꯗꯨ ꯈꯪꯉꯗꯤ
ꯑꯗꯨꯕꯨꯗꯤ ꯈꯪꯗꯦ ꯑꯩꯅ ꯅꯣꯢ ꯃꯔꯝꯗ ꯑꯩꯅ ꯊꯤꯒꯠꯄꯩ ꯇꯥꯢꯞꯇ ꯇ ꯅꯪꯅ ꯍꯥꯏꯔ ꯈꯪꯕꯩ ꯋꯥꯅꯤ ꯍꯝ ꯎꯝ
ꯀꯩꯅꯣ ꯑꯦꯜꯅ ꯍꯧꯋꯦ
ꯎꯝ
ꯃꯣꯒ ꯑꯦꯝꯒꯤꯗꯨꯅꯅꯦ ꯃꯣꯁꯨ ꯑꯦꯝꯅ ꯍꯧꯋꯦ ꯀ꯭ꯂꯥꯁ ꯑꯩꯠꯇꯒꯤ
ꯎꯝ
ꯐꯠꯖꯅꯦ ꯕ꯭ꯔꯦꯛꯇ ꯃꯣꯏ ꯅꯍꯥꯟ ꯁꯇꯔꯗꯦꯗꯅꯦ
ꯎꯝ
ꯇꯤꯐꯤꯟꯗꯣ ꯃꯣꯏ ꯏꯒꯤꯗꯣ
ꯎꯝ
ꯃꯗꯣ ꯃꯥꯅ ꯆꯥꯖꯒꯗꯕꯗꯣ ꯃꯥꯗꯤ ꯃꯣꯏꯒꯤ ꯑꯥ ꯑꯥ ꯕꯤꯑꯦꯐꯇꯣ ꯌꯥꯝ ꯌꯦꯡꯅꯤꯡꯕꯅꯤꯅꯅꯦ ꯑꯦꯝꯒꯅꯦ ꯃꯣꯢꯕꯥꯟꯅꯤ ꯊꯣꯛꯃꯤꯟꯅꯒꯔꯦ ꯃꯧꯒ ꯑꯩꯅꯦ ꯑꯩꯒꯤ ꯕꯦꯁꯐ꯭ꯔꯦꯟꯅꯦ
ꯎꯝ
ꯑꯦꯜꯗꯣ ꯑꯁ ꯈ ꯃ ꯃꯗꯨꯒ ꯍꯦ ꯆꯥꯃꯤꯟꯅꯔꯦ ꯃꯥꯒ ꯃꯅꯤꯡꯒꯤ ꯑꯁꯤꯒꯤ ꯁꯤꯡꯖꯨ ꯕꯣꯔꯥ ꯌꯣꯟꯕꯤꯒꯤ ꯑꯥ ꯃꯆꯥ ꯅꯨꯄꯤꯗꯣ
ꯎꯝ
ꯑꯥ ꯃ ꯃ ꯑꯗꯨꯒꯁꯨ ꯑꯩꯈꯣꯏ ꯑꯍꯨꯝ ꯄꯨꯂꯞ ꯆꯥꯃꯤꯟꯅꯔꯦ
ꯎꯝ ꯅꯠꯇꯦ ꯍꯌꯦꯡ ꯇꯤꯐꯤꯟꯗ ꯀꯔꯤ ꯄꯨꯗꯣꯏꯅꯣ
ꯑꯩ ꯆꯥꯔꯝꯃꯣꯕ
ꯀꯩ ꯀꯩ ꯑꯣꯏꯔ ꯐꯨꯗꯣꯏꯅꯣ
ꯎꯝ ꯆꯥꯉꯦ ꯃꯣꯔꯣꯛꯅꯦ ꯇꯤꯜꯍꯧ ꯀꯩꯀꯥ ꯍꯥꯞꯄꯒꯗ ꯇꯧꯂꯩꯔꯝꯒꯅꯤ ꯃꯔꯣꯏꯒ ꯍꯥꯏꯌꯦꯡ ꯑꯩꯈꯣꯏ ꯃꯥꯥ ꯗꯣꯛꯇꯔ ꯆꯠꯈꯤꯗꯣꯏꯅꯦ ꯃꯗꯨꯒꯤ
ꯎꯝ
ꯇꯦꯁ ꯇꯧꯔꯨꯕ
ꯎꯝ
ꯃꯣꯟꯅ ꯍꯌꯦꯡ ꯅꯪꯅ ꯑꯩꯒꯤ ꯁꯝꯄꯨꯟꯕꯤꯕ ꯇꯥꯕꯅꯦ
ꯎꯐ ꯈꯪꯗꯦꯍꯦ
ꯀꯔꯤꯗꯈꯪꯗꯕ
ꯑꯥꯏꯗꯣꯅꯣ ꯃꯥꯏꯗꯣꯅꯣ ꯅꯣꯏ ꯃꯥꯗꯤ
ꯑꯩꯈꯣꯏ ꯃꯥ ꯁꯨꯒꯠꯅꯟꯗ ꯄꯄꯥ ꯄꯄꯥ ꯃꯃꯥꯗꯤ ꯃꯃꯥꯗꯤ ꯍꯣꯏ ꯍꯦ
ꯂꯣꯏꯗꯣꯔꯦ ꯂꯣꯏꯗꯣꯔꯦ ꯉꯥꯏꯈꯣ ꯉꯥꯛꯇꯡ ꯑꯩꯗꯣ ꯁꯤꯗ
ꯊꯨ ꯃꯥꯟꯕꯤꯒꯤ ꯄꯁꯨꯒꯠ ꯅꯟꯗꯣꯁꯤꯗꯤ
ꯏꯃꯥꯏ ꯄꯦꯝꯃꯥ
ꯅꯪ ꯅ ꯑꯁꯨꯌꯥꯝ ꯂꯦꯃꯤꯗꯤ ꯀꯩꯒꯤꯅꯣ
ꯑꯩꯅ ꯀꯗꯥꯏꯗ ꯂꯦꯝꯃꯒꯦ ꯂꯦꯝꯖꯗꯕꯩ ꯂꯦꯝꯃꯤꯅꯤ ꯀꯔꯤꯅꯣꯅꯦ ꯃꯤꯅꯨ ꯏꯁ ꯑꯈꯣꯏ ꯀꯥꯗ ꯂꯩꯔꯝꯒꯅꯤ
ꯑꯩ ꯃꯥ ꯌꯦꯡꯕ ꯆꯠꯂꯤ
ꯎꯝ ꯅꯪ ꯑꯥꯏꯁ ꯀ꯭ꯔꯤꯝ ꯆꯥꯅꯤꯡꯉꯗ꯭ꯔꯣ
ꯆꯅꯤꯡꯉꯦ
ꯂꯩꯕ꯭ꯔꯣ
ꯎꯝ ꯑꯁ ꯁꯤꯗ ꯃꯥꯗꯤ ꯃꯕꯨꯛꯁꯦ ꯀꯪꯉꯕꯅꯤꯅ ꯂꯦꯡꯕ ꯉꯝꯗ꯭ꯔꯕꯅꯤꯅꯁꯦ ꯍꯤꯞꯄꯒ ꯂꯩ ꯗ꯭ꯔꯪ ꯗ꯭ꯔꯪ ꯌꯥꯎꯒꯩ
ꯎꯝ
ꯃꯤꯅꯨ ꯃꯤꯅꯨ
ꯎꯝ ꯏꯃꯥꯗꯣ ꯍꯥꯒ ꯆꯕ ꯍꯣꯠꯄꯤꯌꯨ
ꯍꯣꯠꯂꯤꯅꯦ
ꯎꯝ
ꯌꯥꯝ ꯅꯨꯡꯁꯤ
ꯅꯨꯡꯁꯤꯅꯤ
ꯑꯩ ꯃꯥꯁꯦ ꯎꯝꯅꯤꯡꯕꯒ ꯌꯥꯎꯖꯥꯠꯅꯤ
ꯎꯝꯊꯣꯛ ꯑꯗꯨꯗꯤ ꯑꯁ ꯑꯁ ꯑꯁ ꯑꯁ ꯑꯁ ꯂꯣꯏꯔꯦꯅ ꯍꯧꯗꯣꯡꯗꯣ ꯃꯥꯡ ꯇꯥꯛꯑꯦ
ꯇꯪ ꯃꯤꯅꯨ ꯅꯨꯡꯁꯤꯕ꯭ꯔ
ꯈꯪꯗꯦ ꯅꯨꯡꯁꯤꯗꯦ ꯆꯥꯎ ꯈꯠꯂꯛꯑꯕꯅꯦ ꯀꯨꯏꯗ꯭ꯔꯕ ꯑꯗꯨꯒꯤꯅꯤ
ꯎꯝ ꯎꯝ ꯆꯤꯆꯦ ꯍꯩꯅꯧ ꯆꯥꯥꯁꯤꯔꯥ
ꯀꯣꯟꯅ ꯆꯥꯁꯤ ꯅꯪ ꯉꯁꯤ ꯀꯩ ꯖꯥꯡ ꯆꯥꯏꯌꯦꯕ
ꯍꯪꯒꯥꯝꯒ ꯄꯥꯛꯅꯝꯒ ꯍꯪꯒꯥꯝ ꯄꯥꯛꯅꯝ ꯊꯣꯡꯉꯦ
ꯅꯣꯢ ꯄꯥꯛ ꯃꯁꯥꯢ ꯄꯥꯛꯅꯝꯅꯦ ꯄꯥꯛꯅꯝꯗꯣ ꯊꯨꯝ ꯈꯛꯇꯪ ꯌꯥꯛꯑꯦ ꯀꯩꯅꯣ ꯇꯧꯋꯦ ꯌꯥꯛꯇꯦꯕ ꯊꯨꯝ ꯋꯥꯠꯂꯦꯕ ꯅꯪ ꯀꯦꯛ ꯆꯥꯅꯤꯡꯗ꯭ꯔꯣ ꯀꯦꯛ
ꯆꯅꯤꯡꯗꯦꯗ
ꯀꯦꯛ ꯑꯍꯥꯎꯕꯗꯣ ꯆꯥꯅꯤꯡꯗꯤꯌꯦ
ꯎꯝ ꯑꯥ ꯆꯥꯅꯤꯡꯉꯤ
ꯎꯝ ꯉꯛꯆꯗ꯭ꯔ ꯑꯗꯨ ꯂꯣꯢꯔ ꯑꯥ ꯍꯥꯏꯔꯛꯑꯣ
ꯅꯍꯥꯜ ꯑꯃ ꯃꯣꯏ ꯌꯥꯢꯁ ꯌꯥ ꯕꯦꯀ꯭ꯔꯤꯗꯩꯅꯦ ꯑꯁ ꯀꯥꯎꯋꯤꯀꯣ ꯁꯩꯕꯅꯦ
ꯌꯥꯔꯦꯗ ꯌꯥꯔꯦꯗ
ꯍꯥꯎꯇ꯭ꯔꯃꯗꯣ
ꯑꯥ ꯀꯔꯝꯕ ꯀꯔꯝꯕ ꯕꯟꯅꯣ
ꯑꯁ ꯑꯃ ꯄꯔꯥꯊꯥ ꯃꯥꯟꯕꯗꯣꯍꯦ ꯑꯄꯥꯛꯄ ꯑꯅꯤꯒꯤ ꯂꯣꯟꯁꯟꯅꯕꯤꯗꯣ
ꯑꯩ ꯀ ꯆꯥꯍꯧꯗꯦ
ꯑꯣ ꯐꯔꯦ
ꯈꯣꯡꯒꯦ ꯑꯩꯁꯨ
ꯇꯥꯕꯗꯤ ꯌꯥꯝ ꯅꯨꯡꯉꯥꯏꯇꯦ
ꯀꯞ ꯄꯔꯥꯊꯥ ꯃꯥꯟꯕꯤ ꯕꯟꯗꯨꯔꯣ ꯅꯪ ꯍꯥꯢꯁꯦ ꯑꯣ ꯆꯥꯍꯧꯋꯤ ꯆꯥꯍꯧꯋꯤ ꯑꯩ ꯀꯥꯎꯏꯍꯦ ꯏ ꯎꯝ ꯍꯥꯎꯋꯦ ꯍꯥꯎꯋꯦ
ꯃꯣꯏꯒꯤꯗꯩ ꯀꯦꯛ ꯌꯣꯟꯕꯗꯣ
ꯑꯝ
ꯃꯗꯨ ꯑꯩ ꯎꯝ ꯄꯩꯁꯥ ꯇꯨꯡꯖꯜꯂ ꯀꯥꯟ ꯆꯥꯗꯣꯏꯅꯦ
ꯑꯣ ꯆꯥꯎ ꯆꯥꯎ ꯕꯟ ꯑꯃ ꯒꯥꯔꯂꯤꯛꯀꯤ ꯆꯤ ꯒꯥꯔꯂꯤꯛ ꯆꯤꯖ ꯇꯣ
ꯍꯥꯎꯗꯣꯏ ꯃꯥꯟꯗꯦ ꯕꯥꯎꯗꯨꯗꯤ
ꯍꯥꯎꯗꯣꯏꯅꯤ ꯕꯦꯝꯕ ꯑꯗꯨꯅ
ꯑꯩ ꯌꯣꯒ꯭ꯔꯠ ꯀꯤꯗꯣꯢ ꯆꯥꯅꯤꯡꯉꯦ
ꯌꯣꯒ꯭ꯔꯠꯀꯤꯔ ꯌꯣꯒ꯭ꯔꯠꯀꯤꯗꯣ ꯑꯗꯨꯗꯣ ꯈꯪꯉꯤ ꯐꯨꯔꯠ ꯍꯥꯞꯄꯤꯗꯣ ꯑꯗꯨꯁꯨ ꯌꯥꯎꯕꯅꯦ
ꯈꯪꯉꯦ ꯑꯥ ꯕꯂꯨꯕꯦꯔꯤ ꯀꯩꯀꯥꯒꯁꯨ ꯍꯥꯞꯄꯅꯤ ꯏꯁꯇ꯭ꯔꯣꯕꯦꯔꯤ
ꯍꯣ ꯍꯣ ꯍꯣ ꯍꯣꯢ ꯑꯁ ꯀꯥꯡ ꯌꯥꯝ ꯆꯤꯛꯢꯗ
ꯆꯤꯆꯦ
ꯍꯥꯥꯎ
ꯀꯃꯥꯏ ꯍꯥꯏꯍꯧꯔꯦ
ꯀꯩꯩꯅꯣ
ꯅꯨꯄꯥꯥꯏ
ꯍꯥꯥ
ꯑꯩꯩ ꯅꯨ ꯄꯤ ꯑꯦ ꯏ
ꯀꯩꯟ ꯅꯪ ꯉꯥꯡꯉꯤꯗꯣ ꯑꯩ ꯒ꯭ꯌꯥꯟ ꯇꯥꯗ꯭ꯔꯦ
ꯑꯁ
ꯑꯁ ꯀꯥꯡ ꯌꯥꯝ ꯆꯤꯛꯏꯗ ꯕꯦꯝꯆ ꯕꯦꯝꯃꯥ
ꯅꯪꯗꯔꯣ ꯑꯩꯕꯧꯗ ꯆꯤꯛꯏ ꯑꯩꯕꯧꯗ ꯁꯨꯃꯥꯢꯟ ꯅꯥꯟ
ꯑꯣ ꯑꯗꯨ ꯁꯤ ꯂꯣꯏꯔ ꯂꯣꯏ ꯁꯜꯂꯣ ꯑꯗꯨꯒ ꯀꯩꯅꯣ ꯇꯧꯔꯗꯕꯅꯤ ꯂꯥꯢꯔꯤꯛ ꯇꯧꯊꯣꯛꯑꯣ ꯑꯗꯨ ꯍꯪꯉꯛꯀꯅꯣ ꯑꯩ ꯈꯪꯗꯦ
ꯋꯥꯔꯦꯍꯦ
ꯋꯥꯔꯨꯅꯨ ꯋꯥꯔꯨꯅꯨ
ꯑꯅꯤꯔꯛ ꯇꯧꯅꯗꯣꯏꯔꯣ ꯁꯦ
ꯅꯣ ꯂꯣꯏꯔꯦ ꯌꯥꯔꯦ ꯅꯪ ꯀꯩ ꯁꯕꯖꯦꯛ ꯄꯥꯗꯣꯏꯅꯣ
ꯏꯪꯂꯤꯁ ꯇꯨ
ꯏꯪꯂꯤꯁꯇꯨ ꯍꯣꯝꯋꯔꯛ ꯄꯤꯔꯛꯄ꯭ꯔꯣ
ꯄꯤꯔꯛꯇꯦ ꯍꯌꯦꯡ ꯇꯦꯁꯀꯤ
ꯇꯦꯁ ꯀꯌꯥ ꯀꯌꯥꯝꯗꯤ ꯄꯥꯔꯕ
ꯑꯁ ꯀꯣꯏꯁꯟ ꯇꯔꯦꯠꯅꯤꯗ
ꯂꯣꯏ ꯍꯩꯔꯕꯣ ꯂꯣꯏ ꯍꯩꯔꯕꯣ
ꯎꯝ
ꯁꯦꯡꯉꯦ
ꯎꯝ
ꯐꯨꯜ ꯐꯉꯅꯤ
ꯎꯝ
ꯁꯣꯏꯗ꯭ꯔꯦ
ꯑꯨꯝ
ꯐꯪꯗ꯭ꯔꯗꯤ ꯀꯩꯗꯧ ꯌꯥꯏ
ꯑꯝꯝ
ꯀꯔꯤ ꯐꯪꯗꯕꯩ ꯂꯣꯜꯂꯤꯄꯣꯞ ꯂꯩꯌꯨ ꯀꯥꯏꯟ
ꯑꯩꯅꯍꯦꯛ ꯐꯨꯜ ꯐꯪꯉꯛ ꯑꯕ
ꯎꯝ
ꯅꯪ ꯑꯩꯒꯤꯅꯦ
ꯎꯝ
ꯎꯝ ꯑ ꯃꯣꯏ ꯃꯔꯥꯍꯣꯏꯗꯒꯤ ꯑꯊꯨꯝꯕꯤ ꯀꯌꯥ ꯑꯃ ꯌꯣꯟꯕꯅꯦꯕ
ꯅꯪꯅ ꯉꯔꯥꯡ ꯐꯥꯏꯕꯗꯣ
ꯎꯝ
ꯎꯝ ꯑꯩ ꯇꯣꯂꯣꯞ ꯐꯪꯒ ꯄꯤꯒꯦ ꯇꯣꯂꯣꯞ ꯐꯪꯉ ꯂꯩꯕꯤꯒꯦ ꯑꯨꯡ ꯍꯔꯨ ꯍꯔꯨ
ꯎꯝ ꯍꯣꯏ
ꯑꯩ ꯊꯃꯦꯀꯣ
ꯑꯥ ꯊꯝꯃꯦ ꯊꯝꯃꯦ
ꯑꯨꯡ